ꯑꯣ
ꯎꯝ ꯑ ꯅꯨꯉꯥꯏꯔꯤꯕꯣ
ꯅꯨꯉꯥꯏ ꯀꯩꯗꯧꯔꯤꯅꯣ
ꯆꯥꯛ ꯆꯥꯕ ꯂꯣꯏꯔꯒ ꯐꯝꯃꯒ ꯂꯩ
ꯑꯣ
ꯆꯔꯕꯅꯔꯤ ꯎ ꯑꯣꯁꯅ ꯆꯥꯏ ꯅꯣꯏꯔꯤ
ꯑꯁ ꯍꯥꯏꯣꯏꯗꯤ ꯆꯥꯗ꯭ꯔꯦ ꯍꯧꯖꯤꯛ ꯊꯣꯡꯉ ꯂꯩ
ꯑꯣ ꯌꯥꯝꯝ ꯊꯦꯡꯉꯦꯍꯦ
ꯑꯗ ꯑꯣꯛꯁꯥꯗꯤ ꯍꯥꯎꯅꯦꯍꯦ
ꯀꯔꯤ ꯀꯔꯤ ꯃꯊꯛ ꯐꯣꯡꯕꯅꯣ
ꯑꯁ ꯊꯥꯎꯁꯨ ꯇꯥꯎꯔꯦ ꯆꯤꯛꯀꯦꯟ ꯈꯔꯁꯨ ꯇꯥꯎꯕ ꯇꯧꯔꯦꯍꯦ
ꯎꯝ ꯍꯥꯎ ꯍꯥꯎ ꯍꯥꯎꯕ ꯌꯥꯝ ꯊꯣꯡꯉꯤꯀꯣ
ꯈꯪꯗ꯭ꯔꯦ ꯅꯣꯏꯗꯤ ꯀꯥꯏꯗ ꯂꯩꯕ꯭ꯔꯥ
ꯑꯥ ꯇꯝꯄꯥꯛ ꯇ ꯂꯩꯑꯦ
ꯑꯗꯣ ꯑꯩꯁꯨ ꯁꯤꯗꯤ ꯑꯗꯨꯝ ꯂꯩ ꯀꯨꯋꯦꯁ ꯀꯨꯝꯕ ꯊꯕꯛꯒꯨꯝꯕ ꯇꯧꯕ꯭ꯔꯥ
ꯑꯣ ꯀꯂꯦꯖ ꯀꯔꯤ
ꯀꯩ ꯀꯣꯂꯦꯁ
ꯑꯥ
ꯀꯥꯏ ꯀꯕꯦꯁꯨ ꯇꯝꯕ꯭ꯔꯥ ꯅꯪꯗꯤ
ꯑꯦꯕꯤ ꯀꯣꯖꯦ ꯇꯝꯃꯦ ꯎꯝ
ꯎꯝ ꯐꯥꯏꯅꯦ
ꯎꯝ ꯅ ꯐꯣꯔꯁꯦꯟ
ꯎꯝ ꯂꯣꯏꯅꯦꯀ
ꯍꯣꯏ ꯁꯨꯇꯤ ꯂꯣꯏꯗꯧꯔꯦ ꯑꯁꯤꯅ ꯂꯥꯁ ꯁꯦꯝ
ꯑꯣ ꯐꯥꯏꯅꯦ
ꯎꯝ
ꯉꯥꯏꯈꯣꯀꯣ ꯄꯥꯏ ꯍꯜꯂꯣ
ꯎꯝ
ꯎꯝ ꯃ ꯃꯤ ꯀꯌꯥꯑꯕ ꯃꯤ ꯀꯌꯥ ꯂꯩꯕ꯭ꯔꯣꯅꯣ
ꯑꯩꯔꯣ ꯏꯊꯟꯗ ꯑꯗꯨꯝ ꯂꯩ ꯑꯗꯩꯗꯤ
ꯎꯝ
ꯅꯣꯏꯗꯤ
ꯑꯦ ꯃ ꯇ ꯑꯣꯜꯅꯤ ꯈꯣꯏ ꯗ ꯂꯩꯕ ꯃꯤꯦꯃꯔꯤ
ꯑꯣ ꯔꯦꯟꯗ꯭ꯔꯥ
ꯅꯠꯇꯦ ꯃꯣꯏ ꯃꯣꯏꯒꯤ ꯌꯨꯝꯗ ꯃꯥ ꯇꯝ ꯐꯥꯏꯗ
ꯅꯣꯏꯗꯤ ꯅꯪꯗꯤ ꯀꯩ ꯀꯩ ꯂꯝꯒꯤ ꯂꯥꯛꯄ
ꯑꯥ
ꯀꯩ ꯀꯩ ꯂꯝꯗꯒꯤ ꯂꯥꯛꯄꯅꯣ ꯅꯪꯗꯤ ꯑꯁꯤꯗ ꯑꯗꯨꯝ ꯀꯩꯅꯣꯒꯤꯔꯥ ꯏꯝꯐꯥꯜꯗ ꯂꯩꯕ꯭ꯔꯥ ꯅꯠꯇ꯭ꯔꯒ
ꯅꯠꯇꯦ ꯍꯦꯡꯕꯨꯗꯤ ꯌꯥꯝ ꯆꯤꯡꯗꯅꯤ
ꯀꯥꯏꯈꯣꯟ
ꯎꯝ ꯈꯥꯏꯇ
ꯈꯪꯅꯤꯗ ꯍꯥꯏꯔꯗꯤ ꯑꯩꯁꯨ ꯆꯤꯡ ꯆꯤꯡꯕꯤꯅꯤ ꯀꯩꯩꯅꯣ
ꯎꯝ ꯑꯗꯨ ꯑꯣꯏꯔꯁꯨ ꯔꯣꯁꯀꯕ ꯈꯔ ꯂꯩꯒꯁꯤꯅꯤ ꯑꯗꯨꯗꯤ
ꯑ
ꯎꯝ ꯄꯨꯡ ꯀꯌꯥ ꯑꯗꯨꯛ ꯆꯥꯕꯅꯦ ꯆꯥꯛ
ꯑꯩꯈꯣꯏꯗꯤ ꯊꯦꯡꯅ ꯑꯗꯨꯝ ꯆꯥꯏꯔ ꯅꯥꯏꯟ ꯇꯦꯟꯗꯒꯤ
ꯑꯣ
ꯊꯣꯡꯕꯁꯨ ꯌꯥꯎꯋꯦ ꯑꯗꯨ ꯇꯦꯟꯕꯗ ꯑꯗꯨꯝ ꯆꯥꯛꯑꯦ
ꯎꯝ
ꯕꯣ ꯌꯦꯡꯒꯗ꯭ꯔꯣ ꯅꯣꯏꯁꯨ
ꯑꯁ ꯏꯊꯗ ꯌꯦꯇꯂꯦ ꯑꯗꯤ ꯏꯕꯣ ꯔꯝꯕ ꯄ ꯌꯦ ꯌꯦꯉꯦꯗ
ꯑꯣ ꯑꯣꯕ ꯐꯦꯟꯁ ꯅꯠꯇ꯭ꯔꯦ
ꯁꯞꯄꯣꯔꯠ ꯇꯧꯕꯗꯤ ꯂꯩꯒ
ꯀꯩ ꯇꯤꯝ ꯁꯞꯄꯣꯔꯠ ꯇꯧꯔꯥ
ꯁꯤꯗꯤ ꯐ꯭ꯔꯥꯟꯁ ꯑꯃꯅꯤꯅꯦ
ꯑꯥ ꯑꯗꯨꯗꯤ ꯐ꯭ꯔꯥꯟꯁ ꯉꯥꯡꯃꯅꯤ ꯉꯁꯤꯗꯤ
ꯈꯪꯗꯦ ꯌꯦꯡꯕ ꯇꯥꯔꯦ
ꯄꯩꯁꯥꯁꯨ ꯕꯦꯠ ꯇꯧꯔꯒ ꯂꯩꯒꯝ ꯂꯩꯔꯤ
ꯑꯣ ꯑꯣ ꯉꯝꯗ꯭ꯔꯕ ꯅ
ꯉꯝꯗꯔꯗꯤ ꯁꯥ ꯑꯃꯥꯏꯦ
ꯑꯁ ꯀꯅꯥꯔꯦ ꯉꯝꯔꯗꯤ ꯐꯪꯉꯦꯗ ꯄꯩꯁꯥ ꯀꯣꯏꯁꯨ
ꯍꯣꯏ ꯉꯝꯃꯗꯤ ꯐꯪꯉꯦ ꯑꯗꯣ ꯉꯝꯗ꯭ꯔꯗꯤ ꯑꯁ ꯃꯥꯡꯉꯤ ꯑꯗꯨꯣ ꯑꯗꯨ ꯁꯔꯛꯄꯨꯗꯤ ꯐꯪꯁꯨ ꯐꯪꯗꯕ ꯆꯠꯁꯤ ꯆꯠꯅꯕ ꯑꯗꯨꯅ ꯈ꯭ꯋꯥꯏꯔꯅꯨꯡꯥꯏ
ꯑꯩꯆ ꯁꯥꯕꯅꯀꯣ
ꯍꯣꯏ ꯑꯆ ꯉꯁꯤꯒꯤ ꯈꯨꯁꯥꯗꯣ
ꯎꯝ ꯑꯣꯛꯇꯣꯕꯔ ꯑꯗꯨ ꯐꯥꯎꯗꯤ ꯑꯗꯨꯝ ꯁꯥꯔꯅꯤ ꯑꯗꯨ ꯅꯣꯕꯦꯝꯕꯔꯗꯒꯤ ꯈꯔ ꯏꯪꯉꯤꯕ
ꯑ
ꯅꯪ ꯑꯦꯂꯚꯦꯟ ꯇꯨꯋꯜꯞꯇ ꯁꯤꯗꯒꯤ ꯀꯥꯕ꯭ꯔꯥ
ꯎꯝ ꯅꯗꯦ
ꯅꯣꯏ ꯁꯤꯁꯟ ꯍꯧꯔꯕꯣ ꯑꯅꯧꯕ
ꯗꯤꯁ ꯌꯤꯔ
ꯍꯣꯏ
ꯑꯣꯗ꯭ꯔꯤꯌꯦ
ꯎꯝ ꯀꯝ ꯀꯥꯟ ꯍꯧꯗꯣꯏꯅꯣ
ꯗꯤꯁ ꯃꯟꯠ ꯍꯧꯒꯗꯧꯕ ꯃꯥꯡꯂꯦ ꯑꯦꯗꯃꯤꯁꯟꯗꯨꯀꯣ
ꯑꯩꯈꯣꯏꯁꯨ ꯗꯤ ꯑꯦꯝꯗ ꯀꯥꯔꯒ ꯑꯁ ꯑꯗꯨꯝ ꯗꯤꯂꯦ ꯆꯠꯂꯦꯕ ꯑꯍꯥꯎꯕꯗꯒꯤ
ꯎꯝ
ꯦꯝ ꯑꯁ ꯐꯖꯅ ꯃꯣꯏ ꯑꯣꯇꯣꯅꯣꯃꯣꯁ ꯑꯣꯟꯕꯗꯒꯤ ꯑꯗꯨꯝ ꯖꯤꯌꯦ ꯆꯠꯈ꯭ꯔꯦꯕ ꯗꯤꯜꯂꯤ ꯆꯠꯈ꯭ꯔꯦꯕ
ꯍꯧꯖꯤꯛ ꯑꯣ ꯂꯥꯁ ꯂꯥꯁ ꯁꯦꯝꯒꯤ ꯑꯦꯛꯖꯥꯝꯁꯨ ꯗꯤꯁꯦꯝꯕꯔꯗ ꯊꯥꯒꯗꯕꯅꯦꯕ ꯑꯗꯨ ꯍꯟꯗꯛ ꯆꯍꯤ ꯃꯥꯔꯆꯗ ꯑꯗꯨꯝ ꯊꯥꯔꯦꯕ
ꯑꯣ
ꯎ
ꯑꯗꯣ ꯉꯁꯤꯗꯤ ꯆꯠꯊꯣꯛꯇꯕ꯭ꯔꯣ
ꯎꯝ ꯑꯗꯨꯝ ꯈꯔꯗꯤ ꯆꯠꯂꯦꯗ ꯉꯁꯥꯏꯗꯣ
ꯌꯥꯝ ꯌꯥꯝ ꯌꯥꯝ ꯀꯩꯅꯣ ꯆꯠꯂꯗꯅ
ꯑ
ꯈꯔꯗꯤ ꯆꯠꯂꯦ
ꯐꯥꯒꯤ ꯇꯧꯕꯁꯨ ꯅꯨꯡꯉꯥꯏꯗ ꯑꯗꯨꯒꯤ ꯇꯧꯕꯅꯦ
ꯍꯩ ꯅꯣꯏꯗꯤ ꯌꯨꯝꯗ ꯑꯗꯨꯝ ꯂꯩꯕ꯭ꯔꯥ ꯍꯟꯗꯛꯇꯤ
ꯍꯣꯏ ꯌꯨꯝꯗ ꯑꯗꯨꯝ ꯂꯩꯔꯦ ꯉꯁꯤ ꯉꯁꯤꯗꯤ ꯀꯣꯂꯦꯖ ꯆꯠꯂꯦ
ꯑꯣ ꯑꯁꯤꯅ ꯀꯔꯤ ꯂꯩꯕ
ꯑꯦ
ꯎꯝ ꯑꯁ ꯀꯣꯂꯦꯁ ꯀꯥꯕ ꯃꯤ ꯈꯔꯒꯤꯗꯤ ꯀꯣꯂꯦꯖ ꯀꯥꯕꯁꯨ ꯃꯤꯈ꯭ꯔꯒꯤꯗꯤ ꯑꯗꯨꯝ ꯅꯨꯡꯉꯥꯏꯌꯦꯕ
ꯎꯝ
ꯌꯔꯕꯥ
ꯑꯗꯨ
ꯀꯣꯂꯦꯖ ꯀꯥꯕꯁꯨ ꯃꯤ ꯈꯔꯒꯤꯗꯤ ꯑꯗꯨꯝ ꯏꯟꯇꯔꯦꯁ ꯂꯩꯔꯒ ꯑꯗꯨꯝ ꯀꯥꯏꯔꯕ ꯑꯩꯈꯣꯏꯗꯤ ꯑꯁ ꯐꯖꯅꯁꯨ ꯆꯠꯇꯦ ꯍꯣꯏ
ꯅꯦ
ꯇꯥꯕ꯭ꯔꯣ
ꯑꯥ
ꯎꯝ
ꯎꯝ ꯅꯪꯉꯣꯟꯗꯔꯥ ꯃꯣꯏ ꯕꯦꯛꯒ꯭ꯔꯥꯎꯟꯗ ꯉꯥꯡꯉꯤꯗꯣ
ꯑꯣ ꯎꯝ ꯎꯝ
ꯑꯥꯁ
ꯅꯣꯏꯗꯤ ꯍꯧꯖꯤꯛ ꯀꯩꯅꯣ ꯀꯩ ꯂꯩꯀꯥꯏꯗ ꯂꯩꯕ꯭ꯔꯥ ꯅꯪꯗꯤ
ꯑꯦ ꯑꯩ ꯍꯥꯏꯕ ꯍꯩꯇꯦꯗꯥ ꯀꯔꯤꯒꯤꯅꯣ ꯀꯥꯏ ꯑꯣꯏꯕꯩꯔꯥ
ꯑꯁ ꯑꯩꯈꯣꯏꯗꯗꯤ ꯑꯩ ꯑꯦꯁꯦꯝꯕ꯭ꯂꯤ ꯃꯅꯥꯛꯇ ꯂꯩꯌꯦꯕꯥ ꯍꯧꯖꯤꯛ
ꯑꯣ ꯑꯗꯨꯗꯤ ꯅꯪ ꯂꯩꯁꯤ ꯌꯥꯝ ꯂꯥꯞꯄ ꯅꯥꯠꯇꯦ
ꯑꯁ ꯍꯧꯖꯤꯛꯁꯨ ꯃꯥꯏ ꯂꯥꯛꯇꯣꯏꯅꯦ ꯑꯩꯈꯣꯏꯗꯗꯤ
ꯑꯣ ꯑꯩꯈꯣꯏꯗꯥꯗꯤ ꯂꯥꯛꯑꯦ
ꯆꯥꯛ ꯆꯥꯕꯁꯨ ꯌꯥꯔꯦ ꯏꯁ ꯇꯨꯝꯒꯦ ꯈꯣꯠꯂꯤ
ꯑꯩꯈꯣꯏꯗꯤ ꯃꯥꯏ ꯑꯗꯨꯝ ꯔꯤꯒꯨꯂꯔ ꯑꯣꯏꯔꯦꯗ ꯁꯤ ꯁꯤꯔꯣꯝꯁꯦ
ꯎꯝ ꯍꯥꯏꯗꯤ ꯅꯣꯏ ꯂꯥꯏꯡ ꯄꯨꯂꯛꯄꯤꯔꯣ
ꯍꯣꯏ ꯁꯤ ꯑꯩꯈꯣꯏ ꯈꯪꯗꯦ ꯑꯩꯈꯣꯏ ꯑꯦꯔꯤꯌꯥ ꯉꯥꯛꯇꯗꯤ ꯑꯣꯏꯔꯝꯅꯦ ꯁꯤ ꯁꯤꯅꯝ ꯅꯠꯇꯦ ꯌꯨꯝꯅꯝ ꯂꯩꯀꯥꯏꯁꯦ
ꯍꯦꯛ ꯊꯔꯣꯟ ꯌꯥꯎꯔꯗꯤ ꯑꯗꯨꯝ ꯔꯤꯒꯨꯂꯔ ꯑꯣꯏꯔꯦ
ꯑꯣ
ꯁꯤ ꯃꯔꯛꯇꯅꯦꯕ
ꯎꯝ ꯕꯣꯜꯁꯦ ꯄꯨꯡ ꯀꯌꯥꯗ ꯑꯣꯏꯒꯦꯔꯥ
ꯇꯨꯌꯦꯞ ꯊꯥꯔꯇꯤ ꯑꯣꯏꯔꯝꯅꯤ
ꯑꯪ ꯍꯥꯎ
ꯎꯝ
ꯅꯪ ꯅꯪ ꯃꯤꯡꯗꯤ ꯁꯤ ꯀꯩꯅꯣꯗ ꯊꯣꯛꯄꯗꯣ ꯑꯣꯏꯔꯝꯅꯤꯅꯦ
ꯑ ꯑꯁꯨꯅ ꯊꯦ ꯅꯠꯇꯦ ꯅꯠꯇꯦ
ꯅꯪ ꯃꯤꯡꯗꯤ ꯀꯔꯤꯔꯥ
ꯍꯥꯏꯕ ꯌꯥꯗꯦ
ꯀꯩꯒꯤ
ꯅꯪ ꯑꯁꯤꯒꯤ ꯔꯨꯜꯁ ꯈꯪꯗ꯭ꯔꯤꯕ ꯃꯥꯜꯂꯦ
ꯔꯨꯜꯁ ꯌꯥꯝ ꯂꯩꯕꯅꯦꯀꯣ ꯑꯗꯨꯏꯅꯦ
ꯀꯥꯏꯗꯦ ꯑꯗꯨ ꯇꯥꯔꯗꯤ
ꯍꯔꯦꯟ ꯍꯔꯦꯟ ꯍꯔꯦꯟ ꯑꯃꯨꯛꯀ ꯀꯩꯅꯣꯗ
ꯍ ꯍꯣꯏ ꯑꯗꯨꯁ ꯌꯥꯏ
ꯑꯁ ꯑꯩꯗꯤ ꯑꯩꯗꯤ ꯎ ꯋꯥꯔꯤ ꯁꯥꯕꯁꯨ ꯍꯩꯇꯦ ꯑꯗꯨꯒꯤ
ꯑꯗꯨꯅꯦ ꯋꯥ ꯂꯩꯇꯦꯕ
ꯑꯥ ꯃꯤꯅ ꯉꯥꯡꯔꯗꯤ ꯑꯗꯨꯝ ꯉꯥꯡꯡꯅꯤꯉꯥꯏ ꯂꯩꯌꯦ ꯅꯠꯇ꯭ꯔꯗꯤ
ꯑꯦ ꯅ ꯅꯪꯅ ꯉꯥꯡꯉꯨꯅꯦ ꯑꯩ ꯇꯥꯔꯒꯦꯅꯦ
ꯉꯥꯡꯉꯤ ꯁꯤꯗꯤ
ꯑꯩ ꯑꯩ ꯍꯣꯏ ꯍꯣꯏ ꯑꯗꯨꯝ ꯆꯨꯝꯃꯦ ꯑꯗꯨ ꯍꯥꯏꯔꯒꯦꯕ ꯑꯩꯅ
ꯑꯗ ꯑꯣꯏꯔꯗꯤ ꯇꯨꯃꯤꯟꯅ ꯉꯥꯡꯕ ꯊꯥꯛꯑꯣꯅꯤ ꯅꯪꯁꯨ ꯇꯥꯔꯣꯏ
ꯑꯦꯁ ꯇꯨꯃꯤꯟꯅ ꯂꯩꯔꯤꯗꯤ ꯌꯥꯎꯔꫭꯏꯍꯦ
ꯅꯣꯏꯁꯨ ꯆꯩꯔꯥꯎ ꯆꯤꯡ ꯀꯥꯕ꯭ꯔꯥ ꯃꯔꯛ ꯃꯔꯛꯇꯤ
ꯑꯁ ꯋꯥꯟꯁ ꯑ ꯑꯃꯔꯛ ꯑꯃꯔꯛ ꯈꯛꯇ ꯃꯥꯜꯂꯦ ꯑꯩ ꯑꯩ ꯀꯥꯕꯗꯨ ꯑ